ꯍꯜꯂꯣ ꯍꯜꯂꯧ ꯇꯥꯗꯕ꯭ꯔ ꯇꯥꯔꯦ ꯇꯥꯔꯦ ꯀꯩꯕ ꯊꯣꯡꯉꯤꯀꯣꯏ ꯑꯃ ꯍꯥꯏꯌꯣ ꯆꯠꯂꯦ ꯑꯥ ꯑꯩ ꯁꯤ ꯑꯦꯀꯥꯎꯟ ꯑꯃꯅꯤꯁꯦ ꯒ꯭ꯌꯥꯟ ꯇꯥꯗꯦ ꯑꯃꯨꯛꯃꯨꯛ ꯁꯠꯄꯥ ꯌꯥꯎꯕꯅꯦ ꯑꯩꯁꯦ ꯌꯝ ꯇꯣꯏꯁꯟ ꯂꯛꯑꯦꯕ ꯁꯤꯖꯦ
ꯎꯝ
ꯀꯩꯒꯤꯅꯣ ꯈꯪꯗꯦꯕ ꯑꯗꯨ ꯆꯠꯇꯕꯁꯨ ꯌꯥꯎꯋꯦ ꯅꯝꯕꯔꯅꯔꯁꯨ ꯑꯗ ꯑꯃꯨꯛ ꯈꯪꯗꯦ ꯅꯝꯕꯔꯗꯨꯁꯨ ꯑꯃꯨꯛ ꯆꯠ ꯑꯃꯨꯛ ꯆꯠꯇ ꯑꯗꯨꯝ ꯇꯧꯕꯅꯦ ꯑꯩꯒꯤꯗꯤ ꯂꯣꯏꯈꯔ꯭ꯦꯕ ꯍꯥ ꯀꯨꯟꯃꯥꯥꯄꯜꯂꯛ ꯁꯥꯡ ꯑꯩꯒꯤꯗꯤ꯫ ꯑꯥ ꯑꯩꯅꯥ ꯉꯥꯁꯥꯏ ꯇꯧꯔꯛꯏ ꯗꯣ ꯑꯩꯈꯣꯢ ꯆꯦ ꯒꯤꯗꯩꯅꯦ꯫ ꯑꯣ ꯑꯩ ꯁꯥꯟꯅꯒꯗꯕ ꯑꯈꯣꯏ ꯑꯍꯨꯝ ꯂꯩꯕ ꯖꯋ꯭ꯥꯔ ꯁꯥꯟꯅꯕ ꯌꯥꯕ ꯑꯍꯨꯝ ꯂꯩꯕ ꯑꯩꯒꯤꯁꯦ
ꯎꯝ
ꯄꯥꯏꯕ ꯌꯥꯕ ꯑꯍꯨꯝ ꯑꯃꯒ
ꯎꯝ
ꯍꯜꯂꯣ
ꯍꯜꯂꯣ! ꯑꯣ ꯇꯥꯏ ꯇꯥꯏ ꯑꯩ ꯁꯨꯝ ꯐꯣꯟꯗ ꯀꯩꯅꯣꯝ ꯌꯦꯡ ꯂꯩꯔꯦ꯫ ꯑꯩꯗꯤ ꯀꯩꯗꯧꯔ ꯖꯥꯠꯅꯣ ꯇꯨꯃꯤꯟ ꯂꯩꯔꯤꯗꯣ ꯈꯜꯂꯤꯅꯦ꯫ ꯀꯩꯁꯨ ꯇꯧꯗꯦ ꯀꯩꯁꯨ ꯇꯧꯗꯦ ꯑꯗꯨ ꯏꯀꯣ ꯆꯠꯄꯗꯣ ꯀꯩꯒꯤꯅꯣ ꯈꯪꯗꯦꯅꯦ ꯑꯩꯉꯣꯟꯗꯗꯤ ꯁꯨꯡꯉ ꯆꯠꯇꯦꯕꯀꯣ ꯑꯩꯒ ꯀꯣꯜ ꯇꯧꯅꯕ ꯃꯤꯁꯦ ꯑꯌꯥꯝꯕ ꯆꯠꯂꯦꯕ ꯑꯗꯨꯝ
ꯎꯝ
ꯎꯝ ꯀꯩꯒꯤ ꯑꯣꯏꯗꯣꯏꯅꯣ ꯑꯩꯁꯨ ꯈꯪꯗꯦ ꯅꯝꯕꯔ ꯑꯃ ꯁꯤ ꯅꯝꯕꯔꯁꯤ ꯑꯗꯨꯝ ꯆꯠ ꯐꯖꯅ ꯁꯠ ꯁꯠ ꯆꯠꯇꯕ ꯑꯃꯨꯛ ꯆꯠ ꯑꯃꯨꯛ ꯆꯠꯇ ꯑꯗꯨꯃꯥꯏꯅ ꯇꯧꯋꯤ ꯑꯗꯨꯅ ꯒ꯭ꯌꯥꯟ ꯇꯥꯗꯦ ꯁꯤꯗꯁꯨ ꯆꯠꯂꯦꯕꯥ ꯎꯝ ꯃꯊꯪꯗ ꯅꯝꯕꯔ ꯑꯃ ꯀꯩꯅꯣ ꯇꯧꯔꯛꯀꯦ ꯍꯥꯏꯔꯛꯀꯦ ꯑꯗꯨꯗ ꯆꯠꯄ꯭ꯔ ꯌꯦꯡꯉꯣ
ꯎꯝ
ꯃꯤ ꯑꯇꯣꯞꯄꯒ ꯁꯥꯅꯕꯗꯤ ꯀꯩꯁꯨ ꯇꯧꯗꯦꯕ ꯎꯝ ꯑꯩ ꯁꯤꯁꯦ ꯍꯦꯛ ꯆꯠꯄꯅꯦ ꯀꯩꯒꯤꯅꯣ ꯈꯪꯗꯦ ꯌꯥꯝ ꯅꯨꯡꯉꯥꯏꯇꯕ ꯏꯇꯣꯝꯇ ꯇꯥꯖꯕꯥꯖꯦ ꯫ ꯍꯣꯏ ꯑꯗꯨꯝ ꯍꯥꯏꯌꯦ ꯃꯤ ꯁꯥꯟꯅꯕꯁꯦ ꯑꯗꯨ ꯃꯣꯏꯗ ꯇꯥꯕꯕꯨꯗꯤ ꯑꯃꯇꯪ ꯇꯥꯗꯣꯏꯅꯦꯕ ꯑꯥ ꯅꯪꯅ ꯉꯥꯡꯉꯤꯗꯨ ꯇꯥꯕ ꯑꯃ ꯅꯠꯇ꯭ꯔꯒ ꯏꯀꯣ ꯆꯠꯂꯤꯗꯨ ꯇꯥꯕ ꯑꯃ ꯑꯗꯨꯃꯥꯏꯅ ꯇꯥꯗꯨꯏꯕ ꯑꯗꯣ ꯏꯀꯣ ꯆꯠꯀꯥꯟꯗꯅꯦ ꯫ ꯑꯥ ꯑꯅꯤꯃꯛ ꯄꯨꯂꯞ ꯇꯥꯕꯁꯨ ꯌꯥꯎꯋꯦ ꯏꯕꯝ ꯈꯪꯗꯕ ꯑꯣ ꯑꯅꯤꯃꯛ ꯇꯥꯕ ꯅꯪꯅ ꯉꯥꯡꯕ ꯁꯨ ꯑꯩꯅ ꯉꯥꯡꯕ ꯁꯨ ꯇꯥꯕꯥ꫰ ꯍꯥꯏꯗꯤ ꯑꯩꯒꯤ ꯈꯣꯟꯖꯦꯜꯁꯦ ꯑꯅꯤꯔꯛ ꯇꯥꯕ꯫ ꯑꯣ ꯑꯗꯨꯝ ꯔꯦꯀꯣꯔꯗ ꯇꯥ ꯑꯗꯨꯝ ꯌꯥꯑꯣꯕꯅꯦ ꯫ ꯑꯣ
ꯀꯔꯤ ꯌꯦꯟꯁꯥꯡ ꯆꯥꯔꯒꯦ ꯉꯁꯤꯒꯤꯗꯤ
ꯉꯁꯥꯏ ꯑꯌꯨꯛꯀꯤ ꯑꯥ ꯆꯥꯒꯦꯝ ꯊꯣꯡꯉꯦ꯫
ꯆꯔꯨ ꯌꯦꯟꯁꯦ ꯑꯩꯈꯣꯏꯒꯤ ꯑꯁꯥꯡ ꯑꯁꯥꯡꯕꯗꯨꯔꯣ ꯃꯇꯨꯝ ꯃꯇꯨꯝ ꯇꯥꯕꯗꯣ? ꯆꯔꯨꯗ ꯁꯧꯕꯗꯤ ꯑꯁꯥꯡꯕꯗꯤ ꯑꯄꯥꯛꯄ ꯑꯃꯖꯨ ꯂꯩꯗꯥꯏ ꯃꯥꯜꯂꯒ ꯈꯔ ꯊꯣꯠꯄ ꯑꯃ ꯑꯣ ꯑꯃ ꯑꯈꯣꯏꯒꯤ ꯃꯔꯤ ꯑꯁꯥꯡꯕ ꯑꯃ ꯇꯥꯁꯜꯂꯒ ꯀꯤꯁꯤ ꯀꯤꯔ ꯀꯤꯔ ꯌꯣꯟꯕ ꯑꯃ ꯂꯩꯗꯅ ꯍꯣꯅꯔꯦꯜ ꯀꯧꯕ꯭ꯔꯥ ꯑꯣ ꯑꯗꯨꯗꯤ ꯍꯥꯎꯕ ꯃꯥꯜꯂꯦꯀꯣ ꯍꯥꯎꯕꯗꯤ ꯀꯥꯡ ꯀꯣꯏꯕꯒ ꯆꯠꯇꯣꯏꯔꯣ ꯆꯂꯣꯏꯗ ꯈꯤꯆꯤꯥ ꯆꯥꯕꯗꯤ ꯆꯠꯇꯣꯏꯔꯣ ꯆꯠꯂꯣꯏ ꯈꯣꯏ ꯆꯦꯕꯨꯗꯤ ꯂꯥꯛꯀꯅꯤ ꯍꯥꯏꯕꯅꯤ ꯈꯣꯏ ꯆꯦ ꯑꯃ ꯃꯌꯨꯝ ꯄꯥꯟꯒꯤꯕꯗꯣ ꯃꯥꯕꯨꯗꯤ ꯂꯥꯛꯀꯅꯤ ꯑꯣ ꯌꯨꯝꯗꯒꯗꯤ ꯍꯧꯔ ꯆꯥꯕ꯭ꯔꯥ ꯀꯃꯥꯏ ꯇꯧꯏ ꯑ ꯌꯨꯝꯗ ꯍꯧꯗꯣꯏ ꯃꯥꯜꯂꯦꯗꯦ ꯃꯃꯥꯡꯗꯗꯤ ꯍꯥ
ꯀꯩꯁꯨ ꯀꯥ ꯍꯦꯟꯅ ꯊꯋꯥꯏ ꯌꯥꯎꯕ ꯑꯣꯏꯗꯦꯗ ꯍꯜꯂꯣ ꯑꯃꯨꯛ ꯇꯒꯤꯗ꯭ꯔꯕ ꯃꯥꯜꯂꯦ ꯇꯃꯤꯟꯅ ꯑꯃꯨ ꯂꯩ ꯈ꯭ꯔꯦ ꯂꯣ